ꯀꯣ
ꯑꯦ
ꯑꯁ ꯀꯣꯜ ꯇꯧꯕ ꯍꯧꯗ꯭ꯔꯤꯌꯦ ꯄꯦꯟꯗ꯭ꯔꯤꯉꯩꯗ꯫ ꯋꯥꯔꯤ ꯁꯥꯕ ꯍꯧꯗ꯭ꯔꯤ ꯅꯨꯡꯉꯥꯏꯕ ꯋꯥꯔꯤ ꯊꯣꯛꯄ ꯍꯧꯔꯦꯕꯀꯣ ꯀ꯫
ꯑꯗꯨꯗꯤ ꯂꯨꯍꯣꯡꯉꯁꯦ ꯏꯕꯅꯤ꯫
ꯑꯁ ꯑꯩ ꯑꯁꯦꯡꯕꯒꯤ ꯑꯩ ꯈꯟꯕ ꯍꯧꯔꯅꯤꯀꯣ
ꯍꯥ ꯍꯥ ꯍꯥ ꯑꯗꯨꯕꯨ ꯅꯪ ꯑꯩꯕꯨ ꯊꯥꯛꯄꯗꯤ ꯉꯝꯃꯣꯏꯗꯕ ꯃꯥꯜꯂꯦꯗ꯫
ꯍꯥꯥ
ꯅꯪ ꯑꯩꯕꯨ ꯊꯥꯛꯄꯗꯤ ꯉꯝꯃꯣꯏꯗꯕ ꯃꯥꯜꯂꯦ꯫
ꯉꯝꯗ꯭ꯔꯗꯤ ꯑꯗꯨꯝꯃꯛ ꯍꯨꯟꯗꯣꯛꯑꯗꯤ ꯂꯣꯏꯔꯦ ꯀꯩꯅꯣ ꯇꯨꯔꯦꯟꯗ ꯂꯥꯛꯑꯣꯅꯦ ꯂꯥꯛꯑꯣꯅꯦ ꯑꯩꯈꯣꯏ ꯈꯨꯣꯟꯗ ꯉꯥ ꯐꯕꯆꯠꯁꯤꯅꯦ ꯇꯨꯔꯦꯟꯗ꯫ ꯊꯔꯣꯏ ꯈꯨꯟꯕ ꯆꯠꯁꯤꯔꯥ
ꯀꯔꯝꯕ ꯁꯤꯖꯟꯅ ꯅꯨꯡꯉꯥꯏꯕ ꯍꯦꯜꯂꯤ ꯅꯣꯏ ꯈꯨꯟ ꯑꯗꯨꯔꯣꯝ ꯁ꯭ꯏꯗꯇ꯫
ꯍꯥꯏꯕꯗꯤ
ꯑꯗꯨꯗꯤ ꯑꯗꯨꯝ ꯋꯦꯗꯔꯗꯣ ꯂꯩꯌꯦꯗꯅ ꯀꯣꯏꯕ ꯅꯨꯡꯉꯥꯏꯕꯗꯣ
ꯁꯥꯏꯌꯦ ꯑꯩꯈꯣꯏꯗꯁꯨ ꯑꯩꯈꯣꯏꯗꯗꯤ ꯁꯥꯏꯌꯦ꯫
ꯀꯔꯝꯕ ꯁꯤ꯫ ꯀꯔꯝꯕ ꯃꯅꯅ ꯍꯥꯏꯔꯖ ꯑꯥ
ꯀꯔꯤ ꯍꯥꯏꯁꯤꯔꯥ ꯑꯗꯨꯝ ꯀꯩꯅꯣ ꯍꯟꯗꯛ ꯑꯩꯈꯣꯏ ꯅꯣꯅꯦꯗꯗꯤ ꯀꯔꯦꯋꯦꯒꯤ ꯇ꯭ꯔꯦꯟ ꯂꯩꯕꯗꯣ
ꯑꯥꯎ꯫
ꯕ꯭ꯔꯤꯖ ꯂꯩꯕꯗꯣ ꯑꯗꯨꯗꯁꯨ ꯑꯗꯨꯝ ꯑꯗꯨꯗꯨꯗꯤ ꯑꯌꯥꯝꯕ ꯑꯗꯨꯝ ꯀꯣꯏꯕ ꯆꯠꯄꯅꯤ ꯃꯤ ꯃꯌꯥꯝꯁꯦ꯫
ꯎꯝ
ꯗꯨꯇ ꯆꯂꯒ ꯀꯩꯅꯩꯅꯣ ꯁꯟꯗꯦ ꯍꯦꯛ ꯀꯨꯝꯃꯕꯀꯣ ꯁꯟꯗꯦ ꯍꯦꯛ ꯀꯨꯝ ꯁꯟꯗꯦ ꯑꯣꯏꯔꯗꯤ ꯅꯨꯄꯤ ꯅꯨꯄꯥ ꯈꯪꯗ꯭ꯔꯦ ꯑꯗꯨꯝ ꯑꯣꯏꯕꯅꯤ
ꯑꯗꯨ ꯀꯔꯤꯒꯨꯝꯕꯅ ꯅꯌꯨꯝꯗ ꯂꯥꯛꯑꯀꯥꯟꯗ ꯑꯩ ꯍꯜꯂꯔꯣꯏ ꯍꯥꯏꯔꯗꯤ ꯅꯪ ꯀꯔꯝꯃꯥꯏꯅ ꯇꯧꯒꯦꯔ꯫
ꯍꯜꯂꯒꯦ ꯍꯥꯏꯔꯗꯤ
ꯍꯂ ꯔꯣꯍꯗꯤꯦ
ꯑꯁ ꯌꯥꯏꯅꯦ꯫
ꯑꯁꯦꯡꯕꯔꯅꯦ꯫
ꯑꯩꯅ ꯐꯒꯤꯃꯥꯟꯕꯔꯅꯦ꯫
ꯅꯣꯏꯃꯨꯅꯤ ꯌꯥ ꯆꯗꯦ
ꯌꯥꯗ꯭ꯔꯗꯤ ꯑꯩꯈꯣꯏ ꯑꯩꯈꯣꯏ ꯔꯣꯡꯝꯃꯒꯤ ꯏꯁꯩ ꯑꯃ ꯂꯩꯌꯦ ꯌꯥꯗ꯭ꯔꯗꯤ ꯅꯝꯐꯨꯗ ꯆꯦꯜꯂꯒ ꯆꯠꯂꯗꯤ ꯂꯣꯏꯔꯦ ꯍꯥꯏꯕ ꯃꯥꯂꯦ
ꯑꯗꯨꯒ ꯅꯪꯒꯤ ꯈꯪꯅꯕ ꯅꯨꯄꯤ ꯂꯩꯔꯝꯃꯗꯤ
ꯑꯩꯒ ꯈꯡꯅꯕ ꯃꯤ ꯂꯩꯔꯕꯗꯤ
ꯑꯥ꯫
ꯑꯗꯣ ꯀꯔꯤ ꯇꯧꯁꯤꯔ ꯅꯪ ꯁꯒꯦꯁꯥꯟꯄꯤꯌꯣꯅꯦ꯫
ꯑꯩꯅ ꯀꯔꯝꯍꯥꯏꯅ ꯁꯖꯦꯁꯟ ꯄꯤꯒꯦꯔꯣ ꯑꯩꯅ ꯅꯪ ꯅꯅꯥ ꯀꯣꯏꯕ ꯂꯥꯛꯀꯅꯤ ꯀꯣꯏꯕ ꯂꯥꯛꯄ ꯃꯇꯝꯗ ꯑꯩꯗꯤ ꯆꯠꯂꯔꯣꯏ ꯅ ꯅꯅꯥꯛꯇ ꯂꯩꯔꯒꯦ ꯍꯥꯏ ꯍꯥꯏꯔꯅꯤ ꯑꯗꯨꯒ ꯅꯪ ꯅꯪꯒ ꯈꯪꯅꯕ ꯅꯪꯒ ꯀꯣꯏꯅꯕ ꯅꯨꯄꯤ ꯂꯩꯔꯝꯕ ꯇꯥꯔꯗꯤ ꯀꯔꯝꯃꯥꯏꯅ ꯇꯧꯕ꯫
ꯑ ꯐꯪꯖꯦꯗ ꯑꯦꯠꯖꯥꯁ ꯇꯧꯔꯛꯒꯅꯤꯗ
ꯑꯗꯨꯗ ꯑꯩꯅ ꯅꯪ ꯀꯅꯥꯒꯤꯁꯨ ꯑꯣꯏꯕ ꯌꯥꯔꯣꯏ ꯍꯥꯏꯔꯗꯤꯅ ꯀꯔꯝꯍꯥꯏꯅ ꯑꯗꯨꯝ ꯃꯥ ꯊꯝꯍꯧꯒꯦꯅ ꯑꯩ ꯊꯝꯍꯧꯒꯦꯔ
ꯑꯗꯨ ꯇꯔꯗꯤ ꯎꯝ ꯀꯣꯄꯥ ꯂꯥꯛꯑꯅꯤ
ꯑꯗꯨꯗꯤ ꯂꯥꯛꯑꯣꯏꯕ ꯑꯩ
ꯁꯤ ꯑꯁꯤꯗꯅꯦꯕ ꯑꯩ ꯅꯨꯄꯤꯁꯦ ꯁꯥꯎꯅꯤꯡꯉꯤꯁꯦ꯫ ꯀꯔꯟ ꯇꯧꯔꯛꯀꯅꯨꯀꯣ ꯍꯥꯏꯅ ꯍꯥꯏꯕꯅꯦꯕ
ꯆꯨꯝꯗꯦꯅ ꯑꯩꯗꯤ ꯑꯩꯒꯤ ꯑꯄꯥꯝꯕꯗꯣ ꯑꯩꯗꯤ ꯅꯪꯉꯣꯟꯗ ꯄꯥꯝꯃꯦ ꯈꯣꯠꯂꯦ ꯑꯩ꯫ ꯍꯜꯂꯔꯣꯏ ꯂꯩꯔꯒꯦ ꯍꯥꯏꯔꯅꯦ ꯑꯗꯨ ꯅꯪꯒꯤ ꯅꯨꯡꯁꯤꯅꯕ ꯂꯩꯕ ꯇꯥꯔꯗꯤ ꯑꯩꯅ꯫ ꯑꯗꯨꯗ ꯑꯃꯨꯛ ꯍꯟꯅ ꯌꯦꯡꯉꯅꯨ ꯑꯩ꯫ ꯍꯥꯏ ꯑꯗꯨ ꯅꯪ ꯑꯩꯉꯣꯟꯗ ꯄꯨꯔꯛ ꯀ ꯍꯥꯏ ꯌꯥ ꯑꯗꯨꯗꯤ ꯅꯪ ꯅꯠꯇꯕ꯭ꯔꯣ ꯂꯄꯗꯣ ꯑꯩꯅꯅ
ꯍꯧꯖꯤꯛꯁꯦ ꯑꯩ ꯍꯧꯖꯤꯛꯁꯦ ꯑꯁꯤꯒꯤ ꯃꯔꯝꯗꯀꯣ꯫
ꯎꯝ
ꯑꯩꯒꯤ ꯊꯃꯣꯏꯁꯦ ꯂꯧꯕ ꯉꯝꯗ꯭ꯔꯤꯕ ꯉꯥꯢ ꯍꯥꯛ ꯊꯜꯂꯒ ꯃ ꯊꯜꯂꯒ ꯍꯣꯔꯦꯟꯇꯃ ꯇꯧꯔꯛꯛꯇ ꯌꯥ
ꯀꯣꯗ ꯍꯧꯛꯇ ꯈꯜꯂ ꯍ
ꯈꯪꯉꯦꯗ ꯅꯪꯒ ꯀꯣꯏꯅꯕ ꯅꯨꯄꯤꯗꯨꯅ ꯍꯦꯜꯂꯝꯒꯅꯤ ꯍꯥꯏꯕꯁꯨ
ꯑꯗꯣ ꯅꯪꯗꯤ ꯀꯣꯏ ꯀꯣꯏ ꯅꯥꯔꯣꯟ ꯂꯩꯔꯝꯒꯅꯤ ꯅꯪꯁꯨ꯫
ꯂꯩꯇꯧꯕꯔꯤꯅꯦ ꯑꯩ ꯅꯪꯉꯣꯟꯗ ꯅꯪꯉꯣꯟꯗ ꯂꯨꯍꯣꯡꯉꯁꯦ ꯅꯪ ꯅꯅꯥꯛꯇ ꯂꯩꯔꯒꯦ ꯑꯅ ꯍꯥꯏꯕꯗꯨꯗꯤ
ꯍꯣꯔꯦꯟ ꯁꯅꯒꯅꯤꯀꯣ ꯅꯪꯒꯥ꯫ ꯍꯔꯣꯒ
ꯁꯥꯎꯅꯔꯣꯏꯌꯦ ꯑꯩꯈꯣꯏ ꯂꯩꯇꯕꯒꯤꯅꯦ ꯑꯩ ꯅꯉꯣꯟꯗ ꯍꯥꯏꯔꯗ ꯂꯩꯔꯥꯗꯤ ꯀꯩꯗꯧꯕꯒꯤ ꯍꯥꯏꯗꯣꯏꯅꯣ ꯁꯤꯒꯨꯝꯕ
ꯑꯗꯣ ꯀꯔꯤꯒꯤ ꯂꯩꯇꯕ꯭ꯔꯣ ꯃꯔꯝꯗꯣ ꯑꯃꯔ ꯍꯥꯏꯕꯤꯌꯨꯅ
ꯑꯩ ꯇꯗ
ꯅꯪꯅ ꯇꯟꯕ ꯑꯗꯨꯒ ꯑꯩꯉꯣꯟꯗ ꯑꯃꯨꯛ ꯂꯩꯒꯦ ꯁꯤꯅꯦꯕ ꯁꯤꯁꯨ ꯖꯥꯠ ꯑꯃꯅꯦꯍꯦ꯫
ꯑꯩꯅ ꯄꯥꯝꯕꯗꯣ ꯐꯪꯗꯕ ꯍꯥꯏꯕ ꯐꯪꯗꯕ ꯍꯧꯖꯤꯛꯀꯥꯟꯗꯤ ꯅꯨꯄꯥ ꯑꯐꯕ꯫ ꯐꯪꯕꯁꯨ ꯋꯥꯏ ꯍꯥꯏꯕ ꯅꯣꯏꯒꯨꯝꯕ ꯊꯕꯛ ꯁꯨꯃꯥꯏꯅ ꯁꯨꯕ ꯑꯗꯨꯗꯗꯤ
ꯅꯪꯒꯤ ꯀꯟꯗꯤꯁꯟ ꯑꯃ ꯂꯩꯔꯝꯒꯅꯤ ꯑꯩ ꯈꯪꯉꯦ
ꯑꯗꯨꯃꯥꯏꯅ ꯊꯕꯛ ꯏꯪꯈꯥꯡ ꯊꯕꯛ ꯏꯪꯈꯥꯡ ꯁꯨꯕꯒꯨꯝꯕꯗꯣ ꯑꯗꯨꯅ ꯐꯩ ꯍꯥꯏꯕ
ꯅꯠꯇꯦ ꯑꯗꯣ ꯅꯪꯅ ꯈꯟꯕ ꯑꯃ ꯂꯩꯔꯝꯒꯅꯦꯕ
ꯑꯩ ꯍꯥꯏꯔꯛꯑꯣꯔꯣ꯫
ꯀꯔꯤ ꯍꯥꯏꯅꯣ ꯍꯥꯏꯔ
ꯅꯨꯄꯥ ꯃꯁꯥ ꯐꯖꯕ ꯐꯤꯠ ꯐꯥꯏꯚ ꯄꯣꯏꯟ ꯁꯦꯚꯦꯟ ꯍꯦꯟꯕ ꯑꯗꯨꯒ ꯄꯩꯁꯥ ꯇꯣꯂꯣꯞ ꯂꯥꯛ ꯑꯃ ꯌꯥꯎꯕ ꯅꯤꯁꯥ ꯁꯨꯛ ꯆꯥ ꯆꯥꯇꯥꯕ꯫ ꯆꯥꯛ ꯌꯦꯟꯁꯥꯡ ꯊꯣꯡꯕ ꯍꯩꯕ ꯍꯥꯏꯕꯗꯨꯔꯣ ꯅꯪꯒꯤꯗꯣ
ꯑ ꯅꯍꯣꯗꯤꯃ ꯍꯥꯏꯥꯏ ꯇꯗꯤ ꯅꯣꯏꯒꯣꯕ ꯊꯕ ꯁꯨꯃꯥꯏꯅ ꯁꯨꯕ ꯃꯤ ꯄꯥꯝꯃꯦ ꯍꯥꯏꯔꯤꯗꯨꯗꯤ ꯑꯩꯅ
ꯑꯁ ꯋꯥꯅ ꯂꯩꯕ ꯃꯤꯗ ꯅꯪ ꯄꯥꯝꯕ ꯋꯥꯅꯦꯕ ꯑꯗꯨꯗꯤꯀꯣ
ꯅꯪ ꯑꯩ ꯑꯩꯅ ꯑꯩꯒꯤ ꯑꯣꯏꯅꯗꯤ ꯑꯃ꯫
ꯌꯥꯏ ꯋꯥꯔꯤꯁꯦ ꯅꯨꯡꯉꯥꯏ ꯈꯥꯟꯁꯦ ꯀꯣ꯫
ꯉꯁꯤꯗꯒꯤ ꯅꯪ ꯐꯥꯔꯒꯦ ꯏꯩꯅ
ꯑꯁ ꯍꯧꯖꯤꯛꯇꯤ ꯐꯥꯕ ꯉꯝꯃꯣꯏꯍꯦ ꯑꯥꯗ ꯂꯩꯌꯦꯦ ꯈꯨꯅ ꯅꯠꯇꯦ
ꯅꯪ ꯅꯨꯄꯤꯁꯨ ꯊꯥꯗꯣꯛꯈ꯭ꯔꯣ ꯑꯩ ꯅꯪ ꯐꯥꯔꯒꯦ꯫
ꯑꯅꯤꯗꯤ ꯑꯗꯨꯝ ꯇꯧꯔꯗꯤ ꯂꯣꯏꯔꯦ ꯑꯃꯅ ꯆꯥꯛ ꯊꯣꯡꯅꯤꯡꯉꯥꯏ ꯑꯃꯅ ꯑꯃꯅ ꯋꯥꯏ ꯇꯥꯏꯅꯤꯡꯉꯥꯏ꯫
ꯌꯥꯔꯣꯏ ꯌꯥꯔꯣꯏ ꯑꯩꯗꯤ ꯑꯅꯤ ꯑꯅꯤ ꯑꯅꯤ ꯂꯩꯃꯤꯟꯅꯕ ꯉꯝꯃꯣꯏꯕ ꯑꯩꯒꯤ ꯏꯃꯗꯨꯕꯨ ꯀꯔꯝꯥꯏꯅ ꯃꯤꯒꯤ ꯃꯤꯉꯣꯟꯗ ꯑꯃꯨꯛ ꯄꯤꯊꯣꯛꯇꯣꯏꯅꯣ ꯑꯩꯗꯤ ꯉꯝꯃꯣꯏꯕ ꯌꯥꯔ
ꯑꯩꯥꯏ ꯃꯁꯂꯤꯝꯅꯦ
ꯏ ꯋꯥꯏ ꯑꯦꯅꯥ ꯍꯥꯏꯕꯗꯤ
ꯑ ꯃꯅꯦ ꯑꯩꯏ ꯃ ꯁꯤꯅꯦ
ꯑꯍꯨꯝ ꯃꯔꯤ ꯃꯉꯥ ꯂꯧꯒꯅꯤ ꯑꯩꯁꯨ ꯐꯥꯒꯤ ꯅꯠꯇꯦ
ꯐꯛꯤ ꯃꯥꯜꯕ ꯃꯥꯜꯂꯦ
ꯇ ꯄꯨꯛꯆꯦꯜꯗ ꯌꯥꯅꯤꯡ ꯗꯕꯅꯦꯕ ꯍꯣꯏꯖ ꯃꯥꯒꯤ ꯃꯥꯒꯤ ꯂꯩꯕ ꯍꯥꯏꯕꯁꯤꯗꯤ ꯌꯥꯗꯕꯅꯤꯗ
ꯑꯗꯨꯣꯅꯦ ꯅꯪꯅ ꯂꯥꯛꯀꯦ ꯑꯗꯨꯗꯤ ꯑꯗꯨꯝ ꯂꯥꯛꯑꯣ ꯀꯧꯋꯦ ꯈꯝꯅꯦ
ꯃꯥ ꯁ ꯊ ꯑ ꯈꯇꯠꯇ ꯌꯥꯔꯦ
ꯍꯣꯏ ꯍꯥ
ꯅꯪ ꯑꯩꯅ ꯐꯥꯔꯗꯣꯏꯅꯦ ꯂꯥꯏꯋꯥ ꯑꯃ ꯁꯟꯅ ꯁꯣꯜꯂꯒ
ꯑꯗꯣ ꯀꯩꯅꯣ ꯆꯍꯤꯗꯤ ꯀꯌꯥ ꯁꯨꯔꯦ
ꯆꯍꯤ ꯌꯥꯡꯈꯩ ꯁꯨꯔꯦ
ꯑꯁ ꯌꯥꯏ
ꯐꯒꯤ ꯅꯠꯇꯅ ꯑꯩꯅ ꯅꯪ ꯑꯩꯅ ꯐꯥꯔꯒꯦ
ꯑꯗꯣ ꯅꯪ ꯆꯍꯤꯗꯣ ꯑꯁꯦꯡꯕꯒꯤ ꯐꯤꯇꯤ ꯑꯣꯏꯔꯦꯀꯣ ꯅꯪꯕꯣ
ꯅꯪꯗꯣ ꯑꯩꯅ ꯐꯥꯔꯒꯦꯕ
ꯅꯠꯇꯦ ꯑꯩꯒꯤ ꯋꯥ ꯈꯨꯣꯡꯃꯥꯎꯅꯦ
ꯅ ꯆꯍꯤ ꯆꯍꯤ ꯐꯤꯐꯇꯤꯅꯦꯕ ꯀꯣ ꯑ ꯑꯗꯣ ꯅꯪ ꯃꯧ ꯃꯧꯅꯦꯕ ꯑꯃꯨꯛ ꯌꯨꯝꯗ ꯍꯜꯂꯛꯄ ꯃꯧ ꯑꯣꯏꯔꯦꯕ ꯑꯁ ꯑꯗꯨꯗꯤ ꯑꯁ ꯈꯔ ꯂꯨꯔꯦꯗ
ꯅꯠꯇꯦ ꯃꯧꯅꯕꯨ ꯀꯣꯆꯤꯡ ꯁꯦꯟꯇꯔꯗ ꯂꯩꯕ ꯍꯧꯥꯎꯅꯕ꯭ꯔꯥ ꯍꯥꯏꯕ ꯉꯎꯒꯨꯅ ꯉꯎꯒꯨꯅꯣ
ꯃꯧ ꯑꯣꯏꯔꯁꯨ ꯀꯩꯅꯣ ꯀꯝꯄꯨꯇꯔ ꯇꯝꯒꯦ ꯍꯥꯏꯔꯁꯨ ꯑꯃꯨꯛ ꯇꯝꯊꯔꯛꯄ ꯌꯥꯏ
ꯆꯪꯦ
ꯇꯧꯁꯦ ꯍꯥꯏꯔꯗꯤ ꯉꯝꯕ ꯉꯥꯛꯇꯅꯦꯍꯦ ꯃꯤ ꯍꯥꯏꯁꯤꯗꯤ ꯀꯩꯅꯣ
ꯑꯗꯨ ꯐꯥꯒꯤꯅꯦꯗꯨꯅ ꯑꯩꯅ ꯐꯥꯔꯗꯣꯏꯅꯦꯀꯣ ꯉꯁꯤꯗꯒꯤ ꯑꯩꯅ ꯐꯣꯟꯗꯒꯤ ꯂꯥꯏ ꯋꯥ ꯑꯃ ꯁꯣꯜꯂꯅꯤ
ꯑꯗꯣ ꯑꯩ ꯋꯥ ꯑꯃ ꯍꯥꯏꯒꯦ ꯅꯪ ꯐꯥꯕꯒꯤ ꯋꯥꯔꯤꯗꯨ ꯇꯣꯛꯈ꯭ꯔꯣꯍꯦ ꯅꯪꯅ ꯐꯥꯔꯗꯤ ꯐꯖꯔꯣꯏ ꯑꯩ ꯐꯥꯒꯦ ꯅꯪ ꯐꯥꯒꯦ ꯂꯥꯛꯑꯁꯨ ꯐꯥꯒꯅꯨꯕꯌꯌ ꯃꯧ ꯑꯩꯅ ꯐꯥꯒꯦꯕ
ꯐꯅꯦ ꯑꯗꯨ ꯅꯪ ꯑꯩꯅ ꯐꯥꯔꯔꯦ ꯉꯁꯤꯗꯤ ꯐꯣꯟꯗꯒꯤ ꯂꯩ ꯋꯥꯁꯦ ꯁꯣꯂꯗꯤ
ꯉꯔꯦ ꯀꯅꯥ ꯀꯅꯥ ꯂꯏ ꯀꯦ
ꯑꯁ ꯑꯉꯥꯡꯁꯤꯡ ꯍꯧꯖꯤꯛ ꯑꯥꯐꯇꯔꯅꯨꯟꯒꯤ ꯊ꯭ꯔꯤ ꯇꯨ ꯐꯣꯔ ꯍꯧꯖꯤꯛ ꯄꯨꯡ ꯀ ꯐꯣꯔ ꯇꯥꯔ ꯀ꯭ꯂꯥꯁ ꯂꯣꯏꯔꯦ
ꯑꯣ
ꯀ꯭ꯂꯥꯁ ꯂꯩꯕꯅꯦ ꯑꯗꯨꯒ ꯃꯣꯏ ꯊꯣꯛꯂꯛꯑꯅꯤ ꯈꯪꯗ ꯁꯥꯟꯅꯕ ꯆꯠꯁꯦ ꯍꯥꯏꯔꯛꯀꯗꯧꯣ
ꯑꯣ ꯑꯁ ꯂꯥꯛꯈ꯭ꯔꯣ ꯊꯨꯅ ꯑꯩ ꯀꯩꯅꯣ ꯒꯦꯠ ꯅꯤꯄꯥꯟ ꯂꯩꯔꯦ ꯇꯥꯏ ꯀꯣ
ꯁ
ꯈ ꯅ ꯊꯅꯨ ꯄꯨꯣ ꯊꯥꯔꯒ
ꯑ ꯂꯣꯏꯔꯦꯁꯤ
ꯎꯝ ꯍꯜꯂꯣ
ꯀꯩ ꯏꯁ ꯅ ꯐꯥꯔꯤꯁꯦ
ꯑꯩꯒꯤꯦ ꯁꯥꯏꯅꯦꯗ
ꯑꯁ ꯏꯁꯩꯁꯦ ꯑꯩꯒꯤ ꯃꯦꯃꯣꯔꯤ ꯅꯤꯡꯁꯤꯡꯂꯛꯑꯦꯍꯦ
ꯑꯩꯁꯨ ꯍꯥꯟꯅ ꯇꯥꯔꯝꯝꯕꯅꯦꯕ ꯑꯗꯨꯒꯤ ꯏꯁꯩꯗꯣ ꯐꯖꯅ
ꯑꯩꯒꯤ ꯑꯣꯏꯔꯒꯦ ꯍꯥꯏꯕꯅ ꯌꯥꯒꯗ꯭ꯔꯥ
ꯍꯥꯏ ꯍꯣꯏ ꯍꯧꯖꯤꯛꯀꯤ ꯗꯥꯏꯂꯣꯛꯀꯤ ꯏꯁꯩ ꯑꯃꯨꯛ ꯊꯥꯔꯛꯑꯣ ꯑꯗꯨꯗꯤ
ꯅꯪ ꯑꯩꯒꯤ ꯑꯣꯏꯔꯒꯦꯕ
ꯑꯗꯣ ꯆꯍꯤ ꯀꯌꯥ ꯁꯨꯔꯒꯦ ꯁꯦꯝꯃꯒꯦ ꯍꯥꯏꯌꯎꯅꯦ
ꯑꯩ ꯇ꯭ꯋꯦꯟꯇꯤ ꯅꯥꯏꯟ
ꯑꯅꯨꯕꯤ ꯑꯣꯏꯔꯦ ꯑꯗꯨꯗꯤ
ꯇꯝꯖꯤꯂꯥ
ꯅꯪ ꯆ ꯑꯩ ꯆꯥꯔꯅꯤꯍꯦ ꯀ꯭ꯂꯥꯁ ꯇꯦꯟ ꯈꯛꯇꯅꯤ ꯍꯥꯏꯔꯣꯅꯥꯟ ꯊꯥꯔꯇꯤ ꯐꯤꯛꯇ
ꯀ꯭ꯂꯥꯁ ꯇꯦꯟ ꯍꯣꯏ ꯑꯩꯒꯤ ꯒ꯭ꯔꯦꯖꯨꯋꯦꯁꯟ ꯂꯣꯏꯔꯦ ꯑꯁꯤꯗ ꯀꯣꯆꯤꯡ ꯁꯦꯟꯇꯔ ꯁꯅꯤ ꯀꯩꯅꯣ ꯕꯤꯗ꯭ꯌꯥꯒꯤꯀꯣ
ꯍꯣꯏꯅꯦ ꯑꯗꯨ ꯀꯌꯥꯅꯣ ꯍꯥꯏꯕꯅꯦ
ꯑꯣꯖꯥꯒ ꯀꯩꯅꯣ ꯋꯥꯔꯗꯦꯟ ꯑꯣꯏꯔꯒ ꯂꯩꯌꯦꯕ
ꯑꯣ ꯆꯥꯏꯖꯝ ꯄꯥꯏ
ꯑꯣꯝ ꯂꯏꯕꯅꯦ
ꯍꯣꯏ ꯊꯥꯔꯛꯑꯣ ꯃꯤꯊꯥꯏ ꯆꯥꯒꯦ
ꯁꯨꯝ ꯁꯣꯝꯅ ꯂꯣꯏꯅ ꯆꯥꯕꯗꯥ
ꯑꯗꯣ ꯑꯩꯒꯤꯁꯨ ꯈꯔ ꯊꯥꯔꯛꯑꯣꯅꯦ ꯑꯩꯁꯨ ꯀꯥꯗꯅꯦ
ꯃꯤꯅ ꯄꯥꯝꯃꯤ ꯅꯨꯡꯁꯤ ꯍꯥꯏꯔ ꯌꯥꯗꯒ ꯌꯥꯗꯕ ꯃꯤꯅ ꯄꯥꯝꯃꯦ ꯣ ꯁꯤ ꯍꯥꯏꯔꯦ ꯅꯪ ꯌꯥꯕ꯭ꯔ
ꯍꯧꯖꯤꯛ ꯄꯩꯁꯥꯒꯤ ꯃꯇꯥꯡ ꯌꯥꯎꯔꯒ ꯑꯃꯨꯛ ꯋꯥ ꯋꯥ ꯇꯣꯒꯈ꯭ꯔꯦ
ꯋꯥ ꯇꯣꯉꯥꯟꯕ ꯅꯠꯇꯦ ꯑꯩ ꯅꯪꯕꯨ ꯄꯥꯝꯃꯤ ꯅꯨꯡꯁꯤ ꯍꯥꯏꯔꯦ ꯅꯪ ꯅꯨꯄꯤ ꯅꯪꯒ ꯀꯣꯏꯅꯕ ꯅꯨꯄꯤꯗꯣ ꯊꯥꯗꯣꯛꯈ꯭ꯔꯣ ꯍꯥꯏꯌꯦꯦ ꯅꯪ ꯌꯥꯕ꯭ꯔꯥ
ꯍꯣꯏꯅꯦ ꯊꯥꯗꯣꯛꯑꯣꯦ ꯊꯥꯗꯣꯛꯑꯣꯦ ꯈꯜꯂꯣ ꯑꯗꯨꯗꯤꯀꯣ
ꯀꯩꯗꯧꯕꯩ ꯈꯟꯗꯕ ꯅꯪ ꯎ ꯊꯗꯧꯁꯨ ꯊꯥꯗꯧꯁꯅ ꯆꯂꯣ
ꯀꯩꯅꯣ ꯑꯁꯤ ꯒ꯭ꯔꯨꯞꯇ ꯀꯔꯤ ꯀꯔꯤꯅꯣ ꯊꯥꯒꯠꯂꯛꯏꯁꯤꯅ ꯑꯉꯥꯎꯕꯁꯤꯡꯁꯦ
ꯑꯁ ꯐꯣꯟꯗꯣ ꯐꯖꯅ ꯇꯧꯕꯅꯦ ꯁꯨꯃꯥꯏꯅ ꯆꯪꯒꯅꯨꯅꯦ ꯕꯤꯠ ꯂꯩꯇꯦ ꯅꯨꯡꯁꯤ ꯋꯥꯔꯤ ꯁꯥꯥꯏ ꯉꯥꯁꯤꯗ
ꯑꯩꯅꯗꯤ ꯅꯪꯕꯨ ꯅꯨꯡꯁꯤꯕ ꯅꯪꯅꯗꯤ ꯑꯩꯉꯣꯟꯕꯨ ꯅꯨꯡꯁꯤꯕ ꯉꯝꯗꯕ
ꯍꯥꯏ ꯑꯗꯨꯅꯦ ꯑꯩ ꯍꯧꯖꯤꯛ ꯗꯤꯁꯤꯁꯟ ꯂꯧꯕ ꯉꯝꯗꯦ ꯉꯁꯤ ꯁꯛ ꯁꯥꯛꯗꯧ ꯃꯥꯟꯗ꯭ꯔꯦ ꯑꯩ ꯑꯣ ꯈꯥꯁꯦ ꯋꯥꯕꯕꯥ ꯍꯧꯔꯦ
ꯑꯍꯤꯡꯗ ꯇꯨꯝꯕ ꯀꯥꯟꯗ ꯑꯃꯨꯛ
ꯇꯨꯝꯝꯕ ꯌꯥꯔꯔꯣꯏ ꯁꯦꯝꯕꯒꯤꯦ
ꯇꯨꯝꯕ ꯌꯥꯕ ꯌꯥꯗꯕ ꯆ ꯃꯪꯗ
ꯍꯣꯔꯦꯟ ꯄꯨꯡꯕ꯭ꯔꯣ ꯑꯗꯥꯏꯗ ꯄꯨꯡ ꯃ꯭ꯔꯣ ꯑꯗꯥꯏꯗ ꯐꯣꯟ ꯊꯣꯔꯛꯄꯗ ꯄꯥꯏꯈꯠꯇ꯭ꯔꯦ ꯑꯗꯨꯒ ꯅꯪ ꯆꯍꯤ ꯁꯥꯅꯤ
ꯑꯄꯤꯦꯡ ꯃꯅꯨꯡ ꯅꯪꯁꯦ ꯑꯩꯅ ꯌꯥꯝ ꯅꯨꯡꯁꯤꯖꯦ ꯀꯃꯥꯏꯅ ꯇꯧꯕ
ꯑꯁ ꯅꯨꯡꯁꯤꯔꯗꯤ ꯄꯩꯁꯥꯁꯨ ꯊꯥꯔꯛꯑꯣ